ꯑ ꯅꯨꯡꯊꯤꯤꯟꯒꯤ ꯆꯥꯛ ꯆꯥꯈ꯭ꯔꯕ꯭ꯔꯣ ꯁꯣꯝꯁꯦ
꯭ꯔꯦ ꯆꯥꯛ ꯐꯥꯎ ꯊꯣꯡꯗ꯭ꯔꯦ ꯒꯥꯔꯤꯗꯒꯤ ꯍꯧꯖꯤꯛ
ꯑꯁ ꯅꯎ ꯅꯨꯄꯥꯗ ꯀ꯭ꯔꯤ ꯆꯥꯕ꯭ꯔꯥ ꯍꯥꯏꯕꯗꯤ ꯅꯨꯡꯊꯤꯟꯜꯒꯤ ꯍꯥꯏꯕꯗꯤ ꯂꯟꯁ ꯍꯥꯏꯕꯅꯤ
ꯑꯥ ꯑꯥ ꯑꯥ ꯑꯥ ꯆꯔꯥꯔꯣ ꯆꯔꯥꯗꯤ ꯌꯣꯟꯈ꯭ꯔꯦ ꯍꯧꯖꯤꯛꯅ
ꯍꯣꯏ ꯆꯔꯥ ꯍꯣꯟꯈ꯭ꯔꯦ ꯅꯨꯡꯊꯤꯜꯅ ꯑꯥꯐꯇꯔꯅꯨꯟ ꯅꯨꯡꯗꯥꯡꯅ ꯏꯚꯤꯅꯤꯡ
ꯑ ꯅꯨꯡꯊꯤꯜꯒꯤꯗꯤ ꯅꯨꯡꯊꯤꯜꯒꯤꯗꯤ ꯆꯥꯛ ꯊꯣꯡꯕ ꯍꯥꯎꯗ꯭ꯔꯔꯤ ꯆꯔꯥꯗꯤ ꯌꯣꯟꯈ꯭ꯔꯦ
ꯑꯁ ꯅꯨꯡꯊꯤꯜ ꯍꯥꯏꯕꯁꯦ ꯅꯪ ꯀꯩꯅꯣ ꯈꯪꯗꯕ꯭ꯔꯥ
ꯏꯚꯅꯤꯡ ꯅ ꯂꯠꯇ꯭ꯔꯣ
ꯅꯨꯡꯗꯥꯡꯗ ꯍꯥꯏꯔꯣꯏꯅꯦ ꯏꯚꯅꯤꯡꯒꯤꯗꯣ
ꯊꯥꯡ
ꯑꯩꯉꯣꯟꯗꯒꯤ ꯈꯔ ꯐꯥꯒꯗ꯭ꯔꯥ ꯍꯥꯏꯔꯒ ꯅꯪꯅ ꯑꯩꯅ ꯍꯦꯟꯅ
ꯅꯨꯡꯊꯤꯜ ꯍꯥꯏꯕꯗꯤ ꯏꯚꯤꯅꯤꯡ ꯍꯥꯏꯔꯗꯤ ꯑꯩꯩ ꯑꯩꯗꯤ ꯅꯨꯡꯊꯤꯜ ꯁꯨꯃꯥꯏꯅ ꯑꯩꯈꯣꯏꯗꯤ ꯑꯗꯨꯝ ꯍꯥꯏꯌꯦ ꯎꯝ ꯍꯣꯁꯇꯦꯜꯗꯒꯤ ꯁꯨꯃꯥꯏꯅ ꯍꯥꯏ ꯑꯗꯨꯝ ꯃꯁꯥ ꯃꯁꯥ ꯏꯁꯥꯅ ꯉꯥꯡꯕ ꯑꯣꯏꯔꯝꯃꯅꯤ ꯑꯩꯈꯣꯏ ꯍꯣꯁꯇꯦꯜꯗ ꯂꯥꯛꯏꯕ ꯀꯥꯟꯗꯀꯣ ꯅꯨꯡꯊꯤꯜ ꯅꯨꯡ ꯁꯨꯃꯥꯏꯅ ꯍꯥꯏꯕꯒꯤ ꯑꯩꯁꯦ
ꯍꯣꯏ ꯅꯣꯏ ꯍꯣꯁꯇꯦꯜꯗꯗꯤ ꯅꯨꯡꯊꯤꯜ ꯍꯥꯏꯔꯅꯤ ꯍꯥꯏꯕꯗꯤ ꯂꯩꯗꯅ ꯑꯁ ꯈꯪꯗꯣꯏꯗ ꯁꯤ ꯁꯗ ꯅꯨꯡꯊꯤꯜꯗ꯭ꯔꯥ ꯅꯨꯡ ꯊꯪꯕ꯭ꯔꯥ ꯈꯪꯗ
ꯃꯤ ꯃꯌꯥꯝ ꯑꯃꯅ ꯅꯨꯡꯗꯥꯡ ꯍꯥꯏꯕ ꯂꯥꯛꯑꯦ ꯊꯌꯣ ꯍꯥꯏꯕ ꯂꯦ ꯑꯗꯨꯝ ꯇꯣꯉꯥꯟ ꯇꯣꯉꯥꯟꯅ ꯍꯥꯏꯌꯦꯗ
ꯃꯊꯦꯜ ꯝ ꯊꯥꯡ ꯗꯔꯀꯥ ꯇꯥꯗ꯭ꯔꯦ ꯀꯣꯈꯣꯏꯗꯤ ꯑꯗꯨꯝ ꯆꯠꯅꯤꯡꯕ ꯃꯇꯝꯗ ꯆꯥꯔ ꯂꯣꯏꯔꯦꯅ ꯎ
ꯑꯁ ꯆꯥꯛꯐꯥꯎ ꯊꯣꯡꯕ ꯇꯥꯟꯕ ꯍꯥꯎꯈ꯭ꯔꯦ ꯅꯨꯡꯇꯤꯒꯤ ꯑꯗꯨꯝ ꯊꯣꯡꯕꯅꯦ
ꯏꯅꯥꯎ ꯅꯨꯄꯥ ꯂꯩꯕꯅꯤꯅ ꯆꯥꯛ ꯆꯥꯕꯒꯨꯝꯕꯗ ꯅꯨꯡꯉꯥꯏꯔꯝꯒꯅꯤ ꯍꯥꯏꯗꯤ ꯏꯊꯟꯇ ꯑꯣꯏꯕꯅꯤꯅꯀꯣ ꯆꯥꯛ ꯄꯥꯎ ꯆꯥꯅꯤꯡꯗꯕꯅꯦ
ꯍꯣꯏ ꯍꯣꯏ ꯑꯃꯃꯤ ꯊ ꯇ ꯑꯣꯏꯔꯁꯨ ꯑꯩꯗꯤ ꯑꯗꯨꯝ ꯆꯥ ꯏꯊꯟꯗ ꯂꯥꯛꯔꯁꯨꯀꯣ ꯆꯥꯅꯤꯡꯗ꯭ꯔꯁꯨ ꯅꯝꯐꯨꯗ ꯍꯟꯇ ꯑꯗꯨꯝ ꯆꯥꯔꯦ ꯏꯃꯥ ꯏꯃꯥꯈꯣꯏꯕꯨ ꯀꯣꯜ ꯇꯧꯔꯒ ꯑꯗꯨꯅ ꯈꯔ ꯅꯨꯡꯉꯥꯏꯌꯦꯅ ꯆꯥꯛ ꯆꯥꯒꯦ ꯇꯔꯗꯤ ꯑꯗꯨ ꯃꯣꯏꯕꯨ ꯀꯣꯜ ꯇꯧꯔꯒ ꯑꯩꯗꯤ ꯆꯥꯕꯅꯤ
ꯑꯁ ꯑꯩꯗꯤ ꯏꯊꯟꯇ ꯆꯥꯅꯤꯡꯗꯕꯅ ꯏꯟꯁꯥꯡ ꯑꯍꯥꯎꯕꯁꯨ ꯄꯥꯛ ꯆꯥꯅꯤꯡꯗ ꯏꯊꯟꯇ ꯂꯩꯕꯅꯤꯅ ꯑꯗꯨꯝ ꯃꯤꯌꯥꯝꯒ ꯄꯨꯜꯂꯒ ꯃꯌꯥꯝꯒ ꯄꯨꯜꯂꯒ ꯆꯥꯝꯃꯒꯨꯝꯕꯗꯨꯗꯤ ꯈꯔ ꯅꯨꯡꯉꯥꯏꯕꯀꯣ ꯑꯩꯗꯤ ꯍꯟꯗꯛꯁꯦ ꯑꯁ ꯆꯥꯛ ꯆꯥꯕꯗꯤ ꯑꯣꯚꯔ ꯏꯇꯤꯡ ꯇꯧ ꯀꯩꯅꯣ ꯇꯧꯋꯦꯕ ꯑꯗꯨꯒꯤ ꯀꯣꯛꯇꯣ ꯅꯨꯡꯉꯥꯏꯇꯦ ꯌꯥꯝ ꯆꯥꯕꯤꯗꯤ ꯄꯣꯞ ꯅꯪꯕꯒꯨꯝꯕꯗꯣ ꯇꯧꯕꯀꯣ
ꯎꯝ
ꯇꯒꯤ ꯑꯁ ꯈꯝ ꯔꯦ ꯂꯥꯏꯌꯦꯡꯁꯤꯔ ꯈꯪꯗ꯭ꯔꯦ ꯂꯥꯏꯌꯦꯡꯅꯤꯡꯉꯥꯏꯁꯨ ꯄꯩꯁꯥ ꯂꯩꯇꯦ ꯁꯤ ꯑꯩꯈꯣꯏꯒꯤꯁꯤꯅ ꯐꯖ ꯌꯥꯝ ꯌꯥꯝ ꯄꯤꯔꯗꯤ ꯂꯥꯏꯌꯦꯡꯕ ꯌꯥꯕ ꯌꯥꯝ ꯌꯥꯝ ꯄꯤꯔꯕꯅꯤꯅ ꯄꯗꯩꯆ꯭ꯔꯦ
ꯅꯪꯒꯤ ꯃꯤꯠꯇꯨꯗꯤ
ꯑꯩꯒꯤ ꯃꯤꯠꯁꯨ ꯌꯦꯡꯅꯤꯡꯉꯥꯏ ꯂꯩꯌꯦ ꯑꯗꯨ ꯄꯩꯁꯥ ꯂꯩꯇꯕꯒꯤ ꯑꯗꯨꯝ ꯄꯦꯟꯗꯤꯡꯗ ꯂꯩꯔꯕꯅꯦ
ꯂꯩꯔꯝꯒꯅꯤꯗ ꯅꯪꯗꯤ ꯅꯣꯏꯒꯤ ꯌꯨꯝꯗꯅ ꯊꯥꯟꯗꯅꯤꯅ ꯍꯧꯖꯤꯛꯁꯦ
ꯇꯣ ꯑꯣꯏꯔꯁꯨ ꯑꯩꯗꯤ ꯃꯤꯠꯀꯤꯁꯦ ꯌꯥꯝ ꯂꯩꯃꯟꯕꯒꯤ ꯏꯃꯥꯗ ꯍꯣꯏ ꯍꯥꯏꯕ ꯇꯥꯜꯂꯤꯅꯦꯕ ꯍꯥꯏꯔꯗꯤ ꯐꯣꯟꯗꯒꯤ ꯑꯃ ꯌꯦꯡꯕꯩ ꯅꯦ ꯑꯗꯨꯝ ꯐꯣꯟꯗ ꯑꯗꯨꯝ ꯇꯥꯏꯅꯩꯌꯦꯕ ꯑꯗꯨꯒꯤ
ꯐꯣꯟ ꯌꯦꯡꯁꯨ ꯐꯠꯇꯦ ꯐꯠꯇꯕ ꯑꯅꯦ
ꯍꯣꯏ ꯑꯩꯈꯣꯏꯗꯤ ꯍꯣꯏ ꯐꯠꯇꯦ ꯑꯗꯨꯕꯨ ꯐꯣꯟ ꯌꯦꯡꯗ꯭ꯔꯗꯤ ꯇꯧꯁꯨ ꯀꯔꯤꯁꯨ ꯇꯧꯅꯤꯡꯉꯥꯏ ꯂꯩꯇꯦ ꯑꯗꯨꯗ ꯐꯣꯟꯗ ꯑꯗꯨꯝ ꯌꯦꯡꯉꯣꯀꯣ
ꯅꯣꯏꯅ ꯄꯩꯁꯥ ꯄꯤꯕꯅꯤꯅ ꯑꯗꯨꯝ ꯃꯔꯥꯡ ꯃꯔꯥꯡꯗꯤ ꯂꯩꯥꯏꯇ꯭ꯔꯕ ꯀꯥꯟꯗꯗꯤ ꯁꯥꯎꯕ
ꯍꯣꯏ ꯑꯗꯨꯅꯦ ꯑꯗꯨꯝ ꯇꯧꯋꯦ ꯍꯣꯏ ꯈꯪꯗ꯭ꯔꯦ ꯀꯨ ꯇꯧꯕ꯭ꯔꯥ ꯈꯣꯛ ꯈ꯭ꯔꯥꯛ ꯇꯧꯋꯦꯅꯦ
ꯎꯝ ꯐꯥꯎꯕ ꯃꯥ ꯂꯩꯌꯦꯗꯅ
ꯍꯣꯏ ꯑꯗꯨꯅꯦ ꯎꯝ ꯑꯗꯨꯝ ꯇꯒꯅꯦ ꯁꯤꯡꯖꯨ ꯆꯥꯅꯤꯡꯂꯛꯏꯍꯦ ꯕꯣꯔꯥꯒꯁꯦ
ꯇꯖꯗꯤ ꯀꯁꯨ
ꯁꯤꯣꯁꯨ ꯆꯥꯅꯤꯡꯉꯦ ꯑꯃꯨꯛ ꯆꯥꯕꯤꯔꯒ ꯄꯨꯛ ꯅꯨꯡꯉꯥꯏꯒꯗ꯭ꯔꯥ ꯍꯥꯏꯅ ꯑꯃꯨꯛ ꯍ ꯉꯔꯥꯡ ꯁꯤ ꯇꯔꯥ ꯐꯥꯕꯩꯕꯥꯅꯤꯗꯤ ꯃꯤꯃꯤꯗꯣ ꯃꯤꯃꯤꯗꯣ ꯊꯦꯡꯈ꯭ꯔꯕꯅꯦꯕ ꯆꯥꯗꯕꯅꯦꯕ ꯆꯁꯤꯡꯖꯨꯒꯨꯝꯕ ꯆꯥ ꯗꯤ ꯃꯤꯃꯤ ꯑꯅꯤ ꯈꯛꯇ ꯑꯗꯨꯝ ꯑꯗꯨꯒ ꯁꯤ ꯂꯤꯛꯂꯥꯒꯤ ꯕꯨꯖꯤꯌꯥꯗꯣ ꯑꯗꯨꯗꯣ ꯌꯥꯝ ꯌꯥꯝ ꯍꯥꯞꯂꯒ ꯆꯥꯕꯅꯦꯕ ꯑꯗꯣ ꯉꯔꯥꯡ ꯑꯁ ꯖ ꯆꯥꯕꯁ ꯁꯤ ꯍꯥꯔꯒꯁꯤ ꯇꯏꯀꯏ ꯀꯣꯂꯦ ꯄꯖꯤꯦ ꯃꯤ ꯃꯤꯖꯗ ꯍ ꯑ ꯑꯃꯁꯆꯥ ꯀ ꯃꯣ ꯍꯥꯂ
ꯎꯝ ꯑꯩꯈꯣꯏ ꯀꯣꯂꯩꯖꯁꯤꯗ ꯌꯥꯝ ꯍꯥꯎꯋꯦ
ꯍꯣꯏ ꯑꯁ ꯉꯔꯥꯡꯒꯗꯨ ꯏꯕꯥꯅꯤꯗꯤ ꯑꯣꯚꯔ ꯂꯣꯗ ꯇꯧꯕꯒꯤ ꯂꯝꯕꯤꯐꯣ ꯆꯠꯄ ꯉꯝꯗ꯭ꯔꯕꯅꯤ
ꯑꯗꯨꯗ ꯅꯠꯇꯕꯀꯣ ꯑꯃ ꯃꯅꯨꯡꯗ ꯌꯨꯝꯗ ꯁꯦꯝꯕꯗꯣ
ꯑꯥ ꯑꯥ ꯑꯥ ꯃꯅꯨꯡ ꯔꯣꯝꯗ ꯃꯅꯨꯡꯂꯣꯝꯗ ꯆꯪꯕꯀꯣ ꯎꯝ ꯑꯩꯗꯤ ꯆꯪꯗ꯭ꯔꯤ ꯍꯥꯏꯗꯤ ꯍꯥꯏꯅꯩ ꯃꯣꯏꯅ
ꯑꯁ ꯌꯥꯝ ꯍꯥꯎꯕꯅꯦ ꯅꯣꯏꯁꯨ ꯆꯪꯉꯣ
ꯁꯤꯇꯔꯥ ꯐꯥꯕ ꯅꯨꯄꯤꯁꯦ ꯈꯪꯒꯗ꯭ꯔꯥ
ꯈ ꯈꯪꯗ꯭ꯔꯃ ꯈꯪꯕ꯭ꯔꯥ ꯈꯪꯗ꯭ꯔꯕ꯭ꯔꯥ ꯌꯥꯝ ꯍꯥꯎꯕꯅꯦ ꯃꯣꯏꯒꯤꯗꯣ
ꯑꯩꯈꯣꯏ ꯀꯣꯂꯦꯖꯀꯤ ꯑꯣꯄꯣꯖꯤꯠꯇ ꯃꯅꯨꯡ ꯈꯔ ꯆꯪꯂꯒ ꯀꯣ ꯂꯝꯕꯤ ꯃꯅꯥꯛꯇ ꯅꯠꯇꯕ
ꯑꯣꯄꯣꯖꯤꯠ ꯅ
ꯍꯅꯦ ꯂꯩꯀꯥꯏ ꯑ ꯂꯩꯀꯥꯏ ꯃꯅꯨꯡꯗ ꯆꯪꯕꯗꯀꯣ ꯑꯣ ꯃꯤ ꯍꯥꯏꯅꯌꯦ ꯑꯗꯣ ꯃꯐꯝꯗꯣ ꯈꯪꯗꯕ ꯃꯐꯝ ꯈꯪꯗꯕꯒꯤꯅꯤꯅ
ꯑꯩꯗꯤ ꯍꯥꯎꯋꯦ ꯃꯣꯏꯒꯤꯗꯣ
ꯎ ꯂꯣꯛꯇꯥꯛꯇ ꯀꯣꯏꯕ ꯆꯠꯂꯒ ꯁꯤꯡꯖꯨꯅꯦ ꯊꯔꯣꯏꯅꯦ ꯉꯥ ꯊꯣꯡꯕꯅꯦ ꯑꯗꯨ ꯆꯥꯅꯤꯡꯉꯍꯦ
ꯎꯝ
ꯁꯤ ꯌꯥꯝ ꯍꯥꯎꯋꯦꯅꯦ ꯄꯥꯝꯃꯤꯅ ꯑꯩꯗꯤ ꯊꯣꯔꯣꯏ ꯍꯟꯗ꯭ꯔꯦ ꯍꯦ ꯆꯨꯞꯄ ꯌꯥꯏ
ꯍꯝ ꯑꯩꯁꯨ ꯄꯥꯝꯃꯦ ꯊꯔꯣꯏꯕꯨꯗꯤ
ꯑꯗꯨꯅꯦ ꯑꯁ ꯑꯣꯛꯁꯥꯒ ꯑꯃꯨꯛ ꯍꯥꯏ ꯂꯧꯧꯔꯅꯤ ꯑꯣꯛꯁꯥꯒ ꯊꯧꯔꯣꯏ ꯑ ꯇꯃꯅꯤ ꯍꯦ ꯎꯝ
ꯎ ꯁꯟꯁꯥꯒꯨꯝꯕ ꯀꯔꯤꯔꯥ ꯑꯣꯛꯁꯥꯒꯨꯝ ꯌꯦꯟꯒꯨꯝꯕ ꯑꯗꯨ ꯑꯗꯨꯗꯒꯤ ꯑꯩꯗꯤ ꯊꯔꯣꯏꯅ ꯍꯦꯟꯅ ꯍꯥꯎꯋꯦ ꯍꯥꯏꯕ ꯑꯃ ꯂꯩꯕꯅꯦ ꯑꯩꯗꯤ ꯍꯧꯖꯤꯛꯇꯤ ꯇꯥꯎꯗꯦ ꯑꯗꯨ ꯑꯣꯏꯔꯁꯨ ꯑꯉꯥꯡ ꯑꯣꯏꯔꯤꯉꯩꯗꯗꯤ ꯁꯨꯃꯥꯏꯅ ꯇꯥꯎꯒꯅꯦ ꯍꯥꯏꯁꯦ
ꯎꯝ ꯍꯣꯏꯗꯤ ꯑꯩꯈꯣꯏ ꯍꯛꯆꯥꯡꯁꯨ ꯀꯥꯟꯅꯩ ꯍꯥꯏꯗꯤ ꯃꯥꯁꯦ ꯒꯥꯎꯁꯦꯟꯗ ꯌꯥ ꯂꯄꯥ ꯀꯁꯟꯁꯤ
ꯎꯝ ꯎꯝ
ꯍꯧꯖꯤꯛ ꯅꯨꯄꯥ ꯅꯨꯄꯤ ꯑꯃꯁꯦ ꯀꯣ ꯇꯥꯎꯒꯦ ꯍꯔꯥꯎꯈ꯭ꯔꯦ
ꯎ ꯐꯗꯤ ꯇꯨꯝꯃꯤꯟꯅ ꯂꯩꯅꯦ ꯀꯩ ꯀꯣꯜ ꯇꯧꯕ ꯍꯥꯎꯔꯦꯕ ꯃꯥꯒꯤꯦꯁꯨ ꯂꯣꯏꯈꯤꯕ ꯀꯣ ꯑꯗꯨꯦ
ꯎꯝ ꯍꯧꯖꯤꯛ ꯇꯥꯎꯔꯅ
ꯍꯣꯏ ꯅꯨꯄꯥ ꯅꯨꯄꯤꯃ ꯄꯦꯅꯤꯁ ꯅꯨꯄꯤꯗꯣ ꯃꯥꯗꯤꯇ ꯐꯣꯟ ꯌꯥꯏꯅ ꯂꯑ ꯀꯣ ꯈꯪꯦ ꯃꯥꯗ ꯏꯌꯥꯝꯕ ꯑꯩꯈꯣꯏ ꯑꯩꯈꯣꯏ ꯈꯪꯅꯕꯁꯤꯡꯕꯨ ꯑꯗꯨꯝ ꯇꯧꯋꯤꯗ ꯅꯣꯟꯗ ꯄꯥꯛ ꯇꯧꯗꯦ ꯑꯩꯉꯣꯟꯗ ꯐꯣꯟ ꯇꯧꯕꯗꯣ ꯅꯨꯡꯉꯥꯏꯕꯅꯦ ꯋꯥꯔꯤ ꯁꯥꯟꯅꯕꯗ ꯌꯥꯝ ꯅꯨꯡꯉꯥꯏꯕꯅꯤ ꯍꯥꯏꯕꯗꯤ ꯋꯥꯔꯤꯗ ꯅꯨꯡꯉꯥꯏꯕꯒꯤꯦꯀꯣ ꯀꯣ ꯄꯨꯡ ꯇꯥꯕꯗꯣ ꯈꯪꯗꯕꯅꯦ ꯑꯗꯨ ꯑꯩꯗꯤ ꯑꯌꯥꯝꯕ ꯑꯗꯨ ꯇꯧꯋꯦ ꯍꯥꯏꯒꯦ ꯏꯃꯥꯟꯕꯤ ꯏꯃꯥꯟꯅꯕꯤ ꯏꯃꯥꯟꯅꯕꯁꯤꯡꯗ ꯍꯥꯏꯕꯤꯒꯦ ꯍꯥꯏꯗꯤ ꯑꯌꯥꯝꯕ ꯑꯅꯣꯟꯗ ꯑꯗꯨꯝ ꯇꯧꯅꯦꯕ ꯑꯗꯨꯒꯤ ꯃꯇꯝꯗꯣ ꯑꯁ ꯈꯪꯕ ꯅꯥꯏꯗꯦ ꯑꯗꯨꯒꯤ ꯨꯄꯤꯦ ꯨꯄꯤꯦꯠ ꯇꯧꯔꯒ ꯋꯥꯔꯤꯗꯣ ꯀꯟꯇꯤꯅ꯭ꯌꯨ ꯑꯗꯨꯝ ꯇꯧꯅꯤ
ꯑꯩꯒꯤꯁꯨ ꯍꯥꯏꯕꯤꯌꯨꯀꯣ ꯑꯗꯨꯒ ꯈꯪꯗ ꯦ ꯑꯦꯀꯑꯕ ꯃꯥ ꯥꯎ
ꯑꯜ ꯀꯥꯏꯕ ꯀ꯭ꯔꯤꯁꯨ ꯐꯥꯎꯗꯦ ꯃꯥ ꯃꯁꯥ ꯀ ꯃꯥ ꯃꯁꯥꯁꯨ
ꯑꯗꯨꯗꯤ ꯑꯩꯈꯣꯏ ꯑꯃꯁꯦꯟꯗ ꯈꯥꯡꯉꯒ ꯎꯝ ꯋꯥ ꯈꯔ ꯑꯩꯈꯣꯏꯗꯤ ꯐꯖꯅ ꯉꯥꯡꯕ ꯍꯥꯏꯗꯦꯗꯅ ꯑꯩꯈꯣꯏ ꯃꯁꯦꯟꯗ ꯑꯗꯨꯝ ꯂꯥꯟꯕ ꯈꯣꯄ ꯄꯥ ꯍꯥꯏꯔ ꯂꯥꯏꯔꯁꯨ ꯀꯥꯏꯁꯨ ꯀꯥꯏꯗꯦꯗꯅ
ꯍꯣꯏ ꯑꯗꯨ ꯑꯣꯏꯔꯁꯨꯀꯣ ꯑꯁꯤ ꯃꯣꯏꯒꯤ ꯂꯣꯟ ꯐꯖ ꯐꯖꯅ ꯉꯥꯡꯕ ꯃꯤꯒ ꯐꯣꯟ ꯇꯧꯕꯁꯦ ꯑꯩꯈꯣꯏꯒꯤ ꯀꯥꯟꯅꯕꯅꯤꯀꯣ ꯑꯃꯔꯣꯝꯗꯁꯨ ꯑꯃꯔꯣꯝꯗ ꯁꯦꯠ ꯁꯦꯠ ꯔꯣꯝꯗꯁꯨ ꯀꯥꯟꯅꯕꯅꯦ ꯃꯤ ꯃꯣꯏ ꯂꯣꯟ ꯉꯥꯡꯕ ꯍꯥꯏꯗꯕꯁꯦ ꯑꯉꯥꯡꯕ ꯌꯥꯝ ꯍꯩꯕꯁꯤꯡꯅꯦ ꯑꯉꯥꯡꯕꯁꯦ ꯑꯩꯈꯣꯏꯒꯤꯁꯨ ꯀꯥꯟꯅꯕꯅꯤ ꯍꯥꯏꯕꯗꯤ ꯑꯃꯗꯨ ꯀꯔꯤ ꯄꯨꯏꯗꯣ ꯑ ꯌꯥꯝꯅꯦ
ꯈꯔꯦ
ꯀꯧꯣꯛꯇꯥꯡꯗꯣ ꯑ ꯌꯥꯕꯅꯤ ꯑꯗꯨꯅꯦ ꯍ ꯈꯪꯗ꯭ꯔꯦꯗ ꯃꯁꯥ ꯃꯁꯥꯡꯕꯤꯗꯣ ꯂꯥꯏꯔꯤꯛ ꯄꯥꯔꯒ ꯂꯩꯕ꯭ꯔꯥ ꯈꯪꯗꯦ ꯑꯦꯛꯖꯥꯝ ꯅꯄꯒꯤ ꯉꯁꯥꯏꯗꯣ ꯄꯥꯔꯒ ꯂꯩꯅꯤ ꯍꯣꯏ ꯉꯁꯥꯏꯗꯣ ꯄꯥꯔꯒ ꯂꯩꯌꯦ ꯑꯩ ꯑꯩꯒꯤ ꯁꯝꯆꯦꯠꯇꯣ ꯃꯥꯡꯈꯤꯕ ꯑꯗꯨꯒꯤ ꯁꯝꯆꯦꯜꯍꯧꯈꯩꯅ ꯂꯥꯞꯇ ꯄꯥꯔ ꯂꯩꯅꯤ
ꯃꯥꯖꯤꯦ ꯂꯔꯦ ꯀꯥꯟꯅ ꯄꯥꯕꯅꯦ
ꯎꯝ ꯄꯥꯕꯅꯦ ꯈꯪꯗ꯭ꯔꯦ ꯃꯣꯏꯗꯤ ꯍꯣꯠꯅꯕ ꯀꯥꯏꯃꯤꯅꯤꯅꯀꯣ
ꯎꯝ
ꯐꯥꯏ ꯂꯆꯦ ꯃꯥꯁꯨꯨꯗꯔ ꯀꯥꯟꯕꯅꯤꯅ ꯀ꯭ꯔꯤꯔꯥꯁꯤ ꯃꯁꯇꯔ ꯇꯥꯟꯗꯕꯤꯗ ꯒ꯭ꯔꯦꯖꯨꯑꯦꯁꯟ ꯂꯣꯏꯔꯦꯀꯣ ꯀꯣꯆꯤꯡꯒꯨꯝꯕ ꯂꯧꯔꯒ ꯑꯦꯛꯖꯥꯝ ꯊꯥꯕ ꯌꯥꯔꯦꯀꯣ ꯃꯣꯏꯗꯤ
ꯎꯝ
ꯀꯔꯤ ꯍꯥꯏꯕꯁꯤꯡꯁꯦ ꯅꯪꯁꯨ ꯀꯩꯗꯧꯉꯑꯦ ꯈꯪꯗꯦ ꯍꯥꯏꯌꯦ ꯅꯔꯋꯦꯒ ꯭ꯔꯖꯤꯜ ꯃꯤꯁꯇꯔ ꯇꯝꯊꯔꯒ ꯑꯁ ꯆꯍꯤ ꯃꯥꯡꯉꯦ
ꯂꯣꯏꯔꯒ ꯀꯔꯤ ꯇꯎꯁꯦ ꯍꯥꯏ ꯈꯟꯕꯗꯣ ꯑꯗꯨ ꯃꯇꯝ ꯃꯥꯡꯕꯅꯤ ꯄ ꯀꯥꯅ
ꯎꯝ ꯍꯧꯖꯤꯛꯅ ꯇꯧꯒꯗꯕꯅꯦ ꯎꯝ ꯃꯁꯇꯔ ꯃꯁꯇꯥꯔ ꯍꯣꯏ ꯃꯁꯇꯥꯔ ꯇꯝꯒꯦ ꯍꯥꯏꯔꯗꯤ ꯄ꯭ꯔꯣꯐꯦꯁꯔꯒꯤ ꯂꯥꯏꯟꯗ ꯆꯪꯅꯤꯡꯕꯁꯤꯡꯅꯗꯤ ꯍꯣꯏ ꯇꯝꯕ ꯌꯥꯗꯣ ꯑꯗꯨꯒꯨꯝꯕ ꯂꯥꯏꯟ ꯇꯝꯅꯤꯡꯗ꯭ꯔꯗꯤꯀꯣ ꯎꯝ ꯅꯣꯏꯒꯤ ꯂꯥꯏꯟꯗ ꯇꯧꯗꯔ ꯑꯩ ꯒ꯭ꯔꯦꯖꯨꯑꯦꯁꯟ ꯂꯣꯏꯔꯒ ꯍꯈꯣꯏ ꯀꯩ ꯀꯔꯤ ꯇꯧꯁꯤꯔ ꯐꯤꯌꯨꯆꯔꯒꯤ ꯄ꯭ꯂꯥꯟꯗꯣ ꯇꯧꯕ ꯍꯧꯕ ꯌꯥꯔꯦꯕ ꯈꯪ ꯀꯦꯗ ꯃꯥꯈ꯭ꯔꯤ ꯅꯤꯡꯕ꯭ꯔꯥ
ꯄꯃꯨꯗꯔꯝ ꯕꯣꯏꯗ ꯆꯍꯤ ꯃꯔꯤ ꯇꯥꯝꯃꯒ ꯑꯦꯝ ꯑꯦ ꯇꯥꯝꯗꯕꯤ ꯁꯤꯗ ꯑꯩꯗꯤ ꯃꯣꯏ ꯄꯤ ꯑꯩꯆ ꯗꯤ ꯇꯝꯅꯤꯡꯕ꯭ꯔꯅ ꯈꯟꯥꯟꯕꯅꯦ ꯅꯠꯇ꯭ꯔꯗꯤ ꯃꯇꯝ ꯃꯥꯡꯍꯜꯂꯦ
ꯑꯗꯨꯅꯦ ꯑꯝꯇ ꯃꯥꯡꯍꯔꯦ ꯑꯗꯨꯅꯦ ꯍꯪ ꯍꯧꯖꯤꯛ ꯆꯥꯛ ꯂꯥꯕ ꯍꯧꯈ꯭ꯔꯦ ꯅꯪ ꯀꯣꯗꯕ ꯂꯔ ꯀꯆ ꯐꯔꯦ ꯂ꯭ꯔꯦ ꯂ꯭ꯔꯦꯕ ꯏꯁ ꯗꯤꯄꯒꯅꯤ ꯆꯥꯟꯅꯁꯨ ꯌꯥꯕꯤꯅꯦꯍꯦ ꯏꯟꯁꯥꯡꯗꯗꯤꯄꯦꯟ ꯇꯧꯔꯦ ꯍꯟꯗꯁ
ꯌꯥꯝ ꯅ ꯊꯥꯟꯗ ꯂꯥꯛꯑꯕꯅꯤꯅ ꯅꯪꯗꯤ ꯍ ꯁ ꯑꯕ ꯌꯥꯑ
ꯆꯥꯅꯤꯡꯗꯦ ꯏꯊꯟꯇ ꯂꯩꯕꯅꯤꯅ ꯑꯂꯨ ꯑꯃ ꯆꯥꯅꯤꯡꯕ ꯐꯥꯎꯗꯦ ꯑꯁꯦꯡꯕ
ꯑꯩꯖ ꯁꯃꯥꯏꯟ ꯇꯥꯎꯗꯩ ꯆꯥꯟꯗ ꯂꯌꯦꯁꯣ
ꯆꯥꯅꯤꯡꯕ ꯐꯥꯎꯗꯦ
ꯑꯩꯒꯤ ꯏꯅꯥꯎꯅꯨꯄꯥꯁꯦ ꯏꯟꯁꯥꯡ ꯌꯥꯝ
ꯆꯥꯡ ꯌꯥꯝ ꯇꯥꯎ ꯍꯣꯏ ꯍꯣꯏ ꯏꯁꯥꯛ ꯑꯍꯥꯎꯕ ꯆꯥꯅꯤꯡ ꯄꯥꯟꯕꯗꯣ
ꯎꯝ
ꯎꯝ ꯎꯝ ꯐꯥꯏ ꯉꯥꯒꯨꯝꯕ ꯂꯧꯔꯒ ꯇꯥꯎꯔꯒ ꯊꯝꯕꯗꯣ
ꯍꯣꯏꯅꯤ ꯁꯨꯃꯥꯏꯅ ꯇꯧꯕꯅꯤ ꯑꯗꯨ ꯑꯣꯏꯔꯁꯨ ꯑꯗꯨꯁꯨ ꯀꯨꯏꯕ ꯊꯝꯕ ꯌꯥꯗꯕꯅꯤ
ꯎꯝ ꯍꯟꯗꯛ ꯁꯥꯕꯅꯤꯅꯀꯣ ꯀꯨꯏꯅ ꯊꯝꯕ ꯌꯥꯗꯦ ꯎꯝ ꯑꯣꯚꯦꯟꯒꯨꯝꯕ ꯂꯩꯔꯤ ꯑꯣꯚꯦꯟꯗ ꯑꯗꯨꯝ ꯊꯝꯃꯒ ꯆꯥꯕ ꯌꯥꯕꯗꯣ ꯔꯕꯦꯟꯁꯨ ꯂꯩꯇꯦ ꯑꯩꯈꯣꯏꯗꯤ ꯔꯦꯟꯗ ꯂꯩꯕꯅꯤꯅ
ꯄꯥꯏ ꯂꯑꯩꯇ꯭ꯔ ꯏꯀꯥꯟꯁꯦ ꯌꯥꯔꯦ ꯏꯟꯖꯥꯡꯒ ꯌꯥꯝ ꯄꯣꯝꯃ ꯊꯨ
ꯑꯗꯨꯅꯦ ꯌꯥꯝ ꯃꯅꯥꯗꯣ ꯎꯝ
ꯅꯪꯒꯦ ꯖꯌꯦꯡ ꯆꯥꯒꯦꯗ ꯎꯝ ꯊꯥꯃ ꯀꯥꯟꯗꯁꯨ ꯍꯣꯏ ꯅꯟꯁꯦ ꯋꯥ ꯌꯥꯝ ꯉꯥꯡꯕꯒꯤꯔ ꯈꯪꯗ꯭ꯔꯦ ꯃꯤ ꯑꯅꯤ ꯈꯛꯇ ꯑꯣꯏꯔꯁꯨ ꯃꯁꯥ ꯃꯁꯥꯒꯤ ꯎꯝ ꯋꯥꯒ ꯇꯥꯗ꯭ꯔꯕꯗꯤ ꯎ
ꯑꯗꯨꯅꯤ ꯑꯩꯗꯤ ꯏꯟꯁꯥꯡ ꯑꯍꯥꯎꯕꯒꯨꯝꯕ ꯆꯥꯔꯗꯤ ꯑꯩꯈꯣꯏ ꯑꯩꯒꯤ ꯕ꯭ꯔꯥꯏꯠꯀꯤ ꯃꯅꯨꯡꯗ ꯏꯁꯤꯡꯒꯤ ꯃꯅꯨꯡꯗ ꯇꯦꯡꯀꯣꯗ ꯑꯗꯨꯝ ꯊꯝꯕꯅꯦ ꯑꯗꯨ ꯍꯔꯗꯤ ꯀꯔꯤꯖ ꯇ ꯍꯗ꯭ꯔꯦ ꯎꯝ ꯇ ꯎꯝ ꯈꯪ꯭ꯗꯔꯦ ꯍꯅꯦ
ꯅꯣꯏꯗꯤ ꯌꯥꯝ ꯅꯨꯡꯉꯥꯏꯕ ꯃꯥꯜꯂꯦꯗ ꯌꯥꯝ ꯀꯣꯏ ꯈꯔꯦ
ꯀꯣꯏꯗꯦꯗ ꯒꯥꯔꯤꯕ ꯑꯃ ꯂꯩꯕꯁꯤꯡꯅ ꯀꯣꯏꯕ ꯆꯠꯁꯦꯅ ꯑꯗꯨꯝ ꯀꯥꯎꯗ ꯈꯣꯏꯗꯤ ꯆꯠꯄꯅꯦ ꯍꯥꯏꯕꯗꯤ ꯒꯥꯔꯤ ꯃꯤꯉꯣꯟ ꯃꯤꯒꯤ ꯒꯥꯔꯤ ꯒꯥꯔꯤ ꯋꯥꯏꯔꯒ ꯄꯩꯁꯥꯗꯐ ꯇꯦꯡꯕ ꯁꯔꯗꯤ ꯃꯤꯅ ꯀꯧꯕꯥꯎꯗ ꯑꯗꯨꯝ ꯆꯠꯄꯅꯦ
ꯍꯣꯏ ꯍꯣꯏ ꯅꯨꯡꯉꯥꯏ ꯑꯗꯨꯅ ꯅꯍꯥꯟ ꯀꯣꯏꯕ ꯆꯠꯄꯗꯣ ꯅꯨꯡꯉꯥꯏꯕ꯭ꯔꯣ
ꯍꯣꯏ ꯅꯨꯡꯉꯥꯏꯌꯦꯦ ꯆ ꯁꯥꯏꯦ
ꯑꯗꯨꯅ ꯃꯐꯥꯝꯗꯣ ꯌꯥꯝ ꯐꯖꯌꯦꯀꯣ
ꯖꯥꯏꯌꯦꯍꯣꯏ ꯁꯔꯀꯜꯒꯨꯝꯕ ꯂꯩꯔꯗꯤꯗ꯭ꯔꯥ ꯑꯛꯇ ꯍꯟꯗꯛ ꯍꯟꯗꯛ ꯏꯁꯨ ꯀꯪꯉꯦ
ꯎꯝ ꯅꯣꯡ ꯌꯥꯝ ꯆꯨꯗꯕꯌꯦꯅꯦ ꯣꯡ ꯅꯣꯡ ꯌꯥꯝ ꯆꯨꯦ ꯎꯝ ꯑꯥ ꯎꯔꯔꯕ ꯑꯣ ꯎꯕꯅꯦ ꯍꯧꯖꯤꯛ ꯅꯍꯥꯟ ꯑꯩꯈꯣꯏ ꯀꯣꯏꯕ ꯆꯠꯂꯀꯥꯟꯗ ꯑꯗꯨꯗ ꯆꯪꯍꯜꯂꯦ ꯆꯪꯉꯒ ꯌꯦꯡꯉꯦ ꯃꯅꯨꯡꯗꯀꯣ
ꯑꯣꯏ ꯑꯣ ꯀ ꯅꯪꯁꯨ ꯆꯥꯗꯤ ꯆꯥ ꯐ꯭ꯔꯛ ꯀꯣꯗꯨ ꯀ ꯍꯣꯔꯦꯟꯅ ꯍꯣꯔꯦꯟꯦꯟ ꯑꯃꯨꯛ ꯇꯧꯔꯛ ꯀꯦ ꯀꯔꯗꯤꯗ ꯂꯑꯣ ꯑꯩ ꯍꯥꯏꯖꯛꯀꯦ ꯎꯝ ꯌꯥꯏꯅ ꯍꯣꯔꯦꯟ ꯃꯧ ꯇꯥꯔꯛꯀꯦ ꯐꯔꯦ ꯐꯔꯦ ꯑꯥ